ꯍꯜꯂꯣ
ꯇꯔꯕꯣ
ꯍꯣꯏ ꯇꯥꯢꯌꯦ ꯇꯥꯢꯌꯦ
ꯑꯣ ꯅꯪꯅ ꯉꯥꯕꯁꯨ ꯑꯗꯨꯝ ꯍꯥꯎꯅ ꯇꯥꯏ ꯀꯩꯗꯧꯔꯝꯃꯤꯅꯣ ꯍꯧꯖꯤꯛ ꯑꯦ ꯑꯩ ꯍꯧꯖꯤꯛꯇ ꯑꯗꯨꯝ ꯏꯔꯨꯖ ꯂꯣꯏꯔꯒ ꯍꯤꯞꯄꯝꯕꯅꯦ
ꯑꯣ ꯆꯥꯛ ꯆꯥꯔꯕꯣ
ꯆꯥꯛ ꯆꯥꯈ꯭ꯔꯦ ꯅꯪꯗꯤ ꯅꯪꯗꯤ ꯀꯩꯗꯧꯔꯝꯃꯤꯅꯣ꯫
ꯑꯈꯣꯏꯗꯨ ꯆꯥꯛ ꯆꯥꯕ ꯂꯣꯏꯔꯒ ꯐꯝꯃꯒ ꯂꯩꯌꯦ꯫
ꯑꯣ ꯀꯩ ꯃꯊꯦꯜ ꯆꯥꯔꯒꯦ ꯅꯪꯗꯤ꯫
ꯆꯥꯅ ꯆꯥꯏꯌꯦ ꯉꯁꯤꯗꯤ꯫
ꯀꯩꯕ꯫
ꯆꯅꯥ ꯆꯥꯅ ꯍꯣꯏ ꯍꯣꯏ꯫
ꯑꯣ ꯀꯥꯡꯉꯧ ꯉꯧꯔ ꯆꯥꯏꯔꯣ꯫
ꯉꯁꯤꯗꯤ ꯀꯪꯉꯧꯉꯧꯗꯦ꯫
ꯑꯣ꯫
ꯆꯔꯒ ꯇꯣꯛ ꯈꯔꯦ꯫
ꯑꯣ꯫
ꯍꯥꯟꯒꯤ ꯁꯀꯨꯜꯗꯒ ꯆꯠꯇꯕ꯭ꯔꯣ꯫
ꯀꯩꯕ꯫
ꯀꯠꯇꯕ꯭ꯔꯣ ꯅꯪ꯫
ꯀꯣꯏꯕ꯫
ꯁꯀ꯭ꯨꯜ ꯁꯀ꯭ꯨꯜ꯫
ꯑꯣ ꯂꯥꯏꯔꯤꯛ ꯇꯝꯕ ꯑꯩ
ꯇꯥꯏꯌꯦ ꯇꯥꯏꯌꯦ ꯂꯥꯏꯔꯤꯛ ꯇꯝꯕꯗꯤ ꯂꯣꯏ ꯂꯣꯏꯗ꯭ꯔꯤꯌꯦ ꯑꯗꯨ ꯀꯥꯗꯤ ꯀꯥꯗꯦ꯫ ꯄꯩꯈꯥ ꯃꯇꯝꯗ ꯀꯥꯕ꯫
ꯄꯩꯈꯥ ꯃꯇꯝꯗ ꯗꯪ ꯀꯥꯕꯅꯤ꯫
ꯑꯣ ꯑꯣ ꯑꯣ ꯑꯣ꯫
ꯑꯣꯝ꯫
ꯀꯣꯂꯦꯁ ꯆꯥꯔꯒ ꯂꯩꯕ꯭ꯔꯣ꯫
ꯃꯥꯅꯦ ꯀꯣꯂꯦꯖ ꯅꯤ ꯀꯣꯂꯦꯖ꯫
ꯀꯣꯂꯦꯖ ꯇꯣ ꯀꯌꯥ ꯄꯥꯔꯕꯅꯣ꯫
ꯑꯦ ꯑꯍꯧꯕ ꯀꯥꯗꯉꯥꯏꯔꯤꯗ ꯍꯥꯏꯗꯤ ꯑ ꯆꯍꯤ ꯃꯉꯥ ꯇꯔꯨꯛ ꯂꯦꯞꯄꯨꯔꯦꯕꯀꯣ꯫
ꯑꯣ꯫
ꯁꯥꯟꯅꯕꯒꯤ ꯆꯍꯤ ꯃꯉꯥ ꯇꯔꯨꯛ ꯂꯦꯞꯄꯨꯔꯦ ꯑꯗꯨꯒꯤ ꯑꯃꯨꯛ ꯅꯧꯅ ꯑꯃꯨꯛ ꯀꯥꯕꯒꯤ ꯑꯉꯥꯡ ꯃꯔꯛꯇ ꯀꯟꯅ ꯍꯦꯛ ꯀꯥꯔꯤ꯫
ꯅꯪ ꯉꯁꯤꯗꯤ ꯫
ꯀꯩꯕ꯫
ꯅꯪ ꯁꯨꯒꯗꯕꯔꯣ꯫ ꯇꯗ꯭ꯔꯣ ꯅꯪ ꯑꯣ ꯅꯪ꯫ ꯑꯩꯒꯤ ꯋꯥꯏ ꯐꯥꯏꯁꯦ ꯈꯔ ꯅꯦꯠꯋꯔꯛ ꯄ꯭ꯔꯣꯕ꯭ꯂꯦꯝ ꯂꯩꯕ ꯃꯥꯜꯂꯦ ꯉꯁꯤꯗꯨ ꯑꯗꯨꯅꯥꯅꯤꯅꯦ꯫
ꯑꯥ ꯑꯗꯨꯝ ꯑꯗꯨꯝ ꯇꯥꯏꯌꯦꯗ ꯑꯗꯨꯝ ꯍꯥꯏꯔꯛꯑꯣ ꯒ꯭ꯌꯥꯟ ꯇꯥꯅ ꯑꯗꯨꯝ ꯌꯥꯏ꯫
ꯅꯪꯗꯤ ꯉꯁꯤ ꯀꯩꯝ ꯆꯠꯊꯣꯛ ꯈꯣꯠꯊꯣꯛꯄ ꯇꯧꯔꯣꯏꯗ꯭ꯔꯣ꯫
ꯍꯣꯔꯦꯟ ꯃꯄꯥꯟ ꯆꯠꯁꯦꯔꯥꯅ ꯂꯑꯦ ꯑꯁꯤ ꯂꯣꯏꯔꯒ ꯆꯠꯂꯅꯤ꯫
ꯑꯣ ꯅꯪꯗꯤ ꯀꯗꯥꯏꯗ ꯂꯩꯒꯦ ꯑꯅꯛꯄꯗ ꯂꯩꯕ꯭ꯔꯣ ꯇꯝꯄꯥꯛ ꯂꯩꯕ꯭ꯔꯣ ꯅꯠꯇ꯭ꯔꯒ ꯃꯄꯥꯟꯗ ꯂꯩꯕ꯭ꯔꯣ꯫
ꯑ ꯃꯄꯟꯗ ꯂꯩꯏꯌꯦ꯫
ꯑꯩꯁ ꯑꯗꯨꯗꯤ ꯑꯁꯥꯕ ꯖꯒꯥ ꯂꯩꯔꯣꯅ ꯑꯏꯪꯕ ꯖꯒꯥ ꯂꯩꯕ꯭ꯔꯣ ꯑꯁ ꯃꯄꯥꯟꯗꯤ ꯂꯣꯏ ꯁꯥꯏꯗ꯫
ꯍꯣꯏ ꯁꯥꯏꯌꯦ ꯈꯔ ꯑꯗꯨ ꯈꯔ ꯍꯟꯗꯛꯇꯤ ꯈꯔ ꯐꯥꯔꯦ ꯁꯥꯕ꯫
ꯎꯝ ꯍꯧꯖꯤꯛ ꯅꯣꯡ ꯇꯥꯕ ꯑꯗꯨꯝ ꯍꯧꯅꯔꯦꯗ꯫
ꯑꯧ ꯑꯗꯨ ꯅꯣꯡꯗꯤ ꯇꯥꯗꯦ ꯑꯗꯣ ꯈꯔꯗꯤ ꯎꯤꯡꯉꯦ ꯑꯗꯨꯝ꯫
ꯎꯝ ꯍꯥꯏꯗꯤ ꯍꯧꯖꯤꯛ ꯅꯣꯡꯖꯨ ꯊꯥ ꯃꯇꯝ ꯌꯧꯔꯛꯄꯒꯤꯅꯦ ꯅꯣꯡ ꯑꯗꯨꯝ ꯇꯥꯕ ꯍꯧꯅꯔꯛꯑꯦꯕ꯫
ꯑꯣ꯫
ꯎꯝ ꯑꯗꯨꯗ ꯅꯪꯗꯤ ꯂꯥꯏꯔꯤꯛ ꯇꯝꯕꯤꯔꯣ ꯅꯠꯇ꯭ꯔꯒ ꯊꯕꯛ ꯇꯧꯔꯤꯔꯣ꯫
ꯂꯔꯨꯛ ꯇꯝꯃꯤꯌꯦ ꯑꯩꯁꯨ
ꯑꯩ ꯀꯩꯅꯣꯅꯦ ꯑꯩꯗꯤ ꯌꯥꯝꯅ ꯑꯍꯟ ꯑꯣꯏꯔꯕ ꯅꯤꯅꯦ ꯃꯥꯜꯂꯨꯔꯦ ꯑꯗꯨꯒ ꯑꯉꯥꯡ ꯑꯣꯏꯔꯃꯤ ꯂꯩꯁꯥꯕꯤ ꯑꯣꯏꯔꯃꯤ
ꯂꯅꯦꯗꯁꯨ ꯄꯁꯗꯗꯤ ꯀꯃꯦ ꯂꯩ ꯂꯩ
ꯍꯥꯥ
ꯂꯥꯏꯔꯤꯛ ꯇꯝꯕ ꯀꯨꯏꯁꯦ ꯑꯩꯁꯨ
ꯑꯣ ꯑꯗꯨ ꯅꯤꯅꯤ ꯇꯥꯔꯦꯅꯦ ꯑꯗꯨꯗꯤ ꯅꯦꯅꯦ ꯑꯣꯜꯂꯕꯣ
ꯑꯣꯧ ꯂꯔꯤꯛ ꯇꯝꯕꯗꯣ ꯈꯔ ꯀꯨꯏꯔꯔꯕꯔꯕꯗꯤꯒꯣ
ꯑꯥ ꯑꯗꯨ ꯅꯦꯅꯦꯗꯤ ꯆꯥꯛ ꯀꯌꯥ ꯁꯨꯔꯒꯦ
ꯃꯅꯤ ꯊꯣꯛꯣꯔꯦ
ꯑꯩꯁ ꯌꯥꯃꯤꯅꯦ
ꯍꯣꯏ ꯈꯔ ꯌꯥꯝꯃ
ꯑꯩ ꯐꯩꯌꯦ ꯑꯗꯨ ꯐꯨꯠꯕꯣꯜ ꯇꯤꯝ ꯑꯃ ꯁꯦꯝꯉꯣꯗꯣ ꯑꯗꯨꯗꯤ
ꯐ ꯍꯕ
ꯍꯥ
ꯀꯔꯤ ꯍꯥꯏꯕꯅꯣ ꯑꯃꯨꯛꯀ ꯍꯥꯏꯌꯣ꯫
ꯑꯗꯨꯗꯤ ꯑ ꯃꯔꯤ ꯁꯨꯏꯗꯨ ꯈꯔ ꯌꯥꯝꯃꯜꯂꯒ ꯐꯨꯠꯕꯣꯜ ꯇꯤꯝ ꯑꯃ ꯁꯦꯝꯃꯣ꯫
ꯍꯣꯏ ꯈꯔ ꯊꯦꯝꯗꯣꯏꯅꯤ ꯈꯔꯂꯩꯔꯒ꯫
ꯎꯝ ꯈꯔꯒ ꯍꯥꯞꯆꯤꯜꯂꯣ ꯃꯤ ꯁꯨꯗ꯭ꯔꯗꯤ ꯍꯥꯏꯔꯛꯑꯣ ꯑꯩꯉꯣꯟꯗꯩꯖꯨ ꯍꯥ ꯑꯩꯉꯣꯟꯗꯩꯖꯨ ꯑꯍꯦꯟꯕ ꯄꯤꯔꯛꯀꯦ꯫
ꯄꯤꯌꯣ ꯄꯤꯌꯣ
ꯎꯝ ꯑꯗꯨꯝ ꯑꯩꯒꯤꯗ ꯁꯨꯗ꯭ꯔꯖꯨ ꯅꯉꯣꯟꯗꯩ ꯂꯧꯒꯦꯕ꯫
ꯑꯧ ꯑꯧ ꯂꯧꯑꯣ ꯂꯧꯑꯣ꯫
ꯌꯥꯕꯅꯠ ꯌꯥꯕꯅꯠ
ꯑꯧ ꯋꯥꯏꯌꯦ꯫
ꯎꯝ꯫ ꯑꯗꯨꯗꯗꯤ ꯍꯩ ꯔꯥꯒ ꯄꯥꯟꯗ꯭ꯔꯣ ꯅꯣꯏꯗꯤ ꯆꯥꯗꯕ꯭ꯔꯣ
ꯍꯩ ꯍꯌꯦꯡ ꯅꯨ ꯇꯥ ꯑꯗꯨ ꯑꯣꯏ ꯑꯣ ꯍꯣꯁꯇꯦꯜꯗ ꯂꯩꯕꯁꯨꯀꯣ ꯆꯥꯕ ꯌꯥꯗꯕ
ꯎꯝ ꯑꯗꯨ ꯂꯩꯔꯒꯁꯨ ꯆꯥꯗ꯭ꯔꯦ
ꯑꯣꯅꯦ ꯂ ꯀꯗꯤ ꯆꯥꯔꯤ ꯆꯥꯏꯑꯌꯦ ꯑꯗꯨꯗꯣ ꯃꯣꯏꯒꯤꯗꯤ ꯍꯤꯗꯥꯛ ꯊꯛꯀ ꯌꯥꯝꯃꯟꯃꯟ ꯍꯥꯎꯁꯦꯕ ꯍꯅꯤꯗ
ꯅꯪ ꯉꯥꯏꯕꯗꯣꯨꯛꯃꯨꯛ ꯇꯍꯧꯗꯕ ꯌꯥꯎꯋꯦ
ꯑꯣ ꯑꯩꯒꯤꯁꯦ ꯈꯔ ꯅꯦꯠꯋꯥꯛ ꯅꯨꯡꯉꯥꯏꯕ ꯃꯥꯗꯕ
ꯑꯣ ꯑꯗꯨ ꯈꯔ ꯃꯥꯒꯤ ꯑ ꯀꯩꯁꯨ ꯀꯥꯏꯗꯦꯗ ꯑꯗꯨꯝ
ꯎꯝ ꯑꯩꯒꯤ ꯀꯔꯤ ꯍꯥꯏꯕ꯫
ꯎꯝ ꯑꯗꯨꯗꯗꯤ ꯅꯪꯗꯤ ꯀꯩꯅꯣ ꯂꯥꯏꯔꯤꯛꯆꯦ ꯇꯝꯕ ꯂꯣꯏꯗ꯭ꯣꯔꯕꯣ ꯅꯠꯇ꯭ꯔꯒ ꯃꯔꯛꯇ ꯂꯩꯔꯤꯔꯣ ꯀꯌꯥ ꯁꯨꯕꯗ ꯇꯝꯃꯤꯅꯣ꯫
ꯍꯧꯖꯤꯛ ꯐꯥꯁ ꯏꯌꯥꯔ ꯀꯥꯔꯦ ꯑꯗꯨꯒ ꯅꯦꯛꯁ ꯏꯌꯥꯔ ꯂꯣꯏꯅꯤꯉꯥꯏ ꯂꯣꯏꯕꯅ ꯅꯕꯦꯝꯕꯔ ꯒꯨꯝꯕꯗ ꯍꯧꯗꯛꯅ ꯄꯠꯂꯦ ꯗꯥꯎꯗꯨꯒ꯫
ꯎꯝ꯫
ꯋꯥꯠꯂꯤꯕꯣ ꯂꯣꯏꯅꯃꯛ
ꯀꯩꯕ ꯂꯨꯍꯣꯡꯅꯤꯡꯉꯥꯏ ꯆꯍꯤ ꯀꯌꯥ ꯋꯥꯠꯂꯤꯕ꯭ꯔꯣ ꯍꯪꯉꯤꯔꯣ꯫
ꯅꯠꯇꯦ ꯀꯣꯂꯦꯖ ꯀꯥꯕ ꯂꯣꯏꯅꯤꯉꯩ ꯆꯍꯤ ꯀꯌꯥ ꯋꯥꯠꯂꯤꯕ꯭ꯔꯣ ꯍꯥꯏꯕ꯫
ꯋꯥꯠꯂꯤꯗ ꯑꯩꯗꯤ ꯍꯧꯗꯉꯥꯏꯔꯤꯗ ꯍꯟꯗꯛ ꯆꯍꯤꯅ ꯑꯍꯥꯟꯕꯅꯦ꯫
ꯊꯥꯔꯠ ꯁꯤꯃꯤꯁꯇꯔ ꯀꯥꯔꯤ ꯍꯥꯏ ꯃꯁꯤ ꯃꯍꯥꯟꯁꯨ꯫ ꯑꯩꯗꯤ ꯁ꯭ꯀꯨꯜ ꯁꯨ ꯀꯥꯗꯦ ꯀꯣꯂꯦꯖꯁꯨ ꯀꯥꯗꯦ ꯍꯥꯏꯌꯦ
ꯑꯦ
ꯀꯔꯝꯕꯗꯣ ꯊꯥꯖꯗꯣꯏꯅꯣ ꯈꯪꯗ꯭ꯔꯦ
ꯌꯥꯝ ꯊꯥꯖꯔꯨꯅꯨꯅ ꯑꯦ ꯑꯗꯨꯕꯨ ꯑꯩ ꯑꯍꯥꯥꯟꯕ ꯈꯤꯇꯪ ꯀꯥꯗ ꯉꯥꯏꯔꯤ ꯍꯟꯗꯛ ꯑꯍꯥꯟꯕ ꯆꯍꯤꯅꯤ
ꯑꯣ ꯊꯥꯔꯠ ꯁꯦꯃꯤꯁꯇꯔ ꯀꯥꯔꯦ ꯍꯥꯏꯕ ꯅꯠꯇ꯭ꯔꯣ ꯍꯧꯖꯤꯛ
ꯍꯧꯖꯤꯛ ꯐꯥꯁ ꯀꯥꯕ
ꯊꯥꯔꯠ ꯁꯦꯃꯤꯁꯇꯔ ꯀꯥꯔꯦ ꯍꯥꯏꯌꯦ ꯑꯃꯨꯀ ꯍꯧꯖꯤꯛꯅ ꯐꯔꯁ ꯁꯦꯃꯤꯁꯇꯔ ꯀꯥꯔꯦ ꯀꯔꯤꯅꯣꯅꯦ
ꯑꯦ ꯀꯩꯅꯣ ꯅꯦꯅꯦ ꯅꯪ ꯅꯦꯅꯦ ꯉꯥꯎꯔꯦꯗ
ꯍꯣꯏ ꯈꯔ ꯉꯥꯎꯔꯦ
ꯍꯩꯁ ꯀꯩꯒꯤꯅꯣ ꯉꯥꯎꯔꯤꯖꯤꯕꯣ ꯅꯪꯗꯤ ꯐꯨꯠꯕꯣꯜ
ꯌꯦꯡꯉꯦ ꯌꯦꯡꯉꯦ
ꯑꯩꯁ ꯅꯪꯒꯤ ꯇꯤꯝ ꯅꯪꯒꯤ ꯇꯤꯝ ꯀꯥꯔꯤꯕꯣ ꯅꯠꯇ꯭ꯔꯒ ꯂꯩꯍꯧꯔꯕꯣ
ꯍꯧꯖꯤꯛ ꯐꯥꯎꯗꯤ
ꯍꯧꯖꯤ ꯄꯣꯛ ꯀꯩꯗꯌꯦꯕꯥ
ꯍꯧꯖꯤꯛ ꯍꯧꯖꯤꯛꯇꯤ ꯀꯥꯔꯒ ꯂꯩꯔꯤꯑꯕ
ꯑꯣ ꯉꯔꯥꯡ ꯀꯥꯕ꯭ꯔꯣ ꯅꯠꯇ꯭ꯔꯒ ꯍꯥꯟꯅ ꯁꯥꯟꯅꯈ꯭ꯔꯕꯣ
ꯉꯔꯥꯡ ꯀꯥꯔꯦ ꯄꯨꯡ ꯅꯥꯏꯟ ꯊꯥꯔꯇꯤꯗ
ꯑꯩ ꯑꯗꯨꯝ ꯌꯥ ꯌꯦꯡꯕ ꯌꯥꯝ ꯅꯨꯡꯉꯥꯏꯀꯣ
ꯍꯣꯏ ꯅꯪꯒꯤꯗꯤ ꯀꯃꯥꯏꯅ ꯇꯧꯈꯔꯥꯕꯣ
ꯑꯩꯈꯣꯏꯗꯤ ꯅꯍꯥꯟ ꯄꯣꯠ ꯌꯣꯟꯕ ꯆꯠꯈ꯭ꯔꯦ ꯃꯣꯏ ꯃꯌꯨꯝꯗ
ꯑꯣ
ꯑꯍꯥꯟ
ꯀꯝꯕ ꯅꯨꯃꯤꯠ ꯆꯠꯈꯔ꯭ꯕꯣ ꯑꯣ ꯑꯣ ꯑꯣ
ꯎꯝ ꯃꯣꯏ ꯀꯨꯏꯗ꯭ꯔꯤꯗ ꯍꯧꯖꯤꯛ ꯃꯌꯨꯝ ꯌꯧꯔꯝꯈꯤꯔꯣꯏ ꯌꯧꯔꯝꯕꯁꯨ ꯌꯥꯔꯦ ꯑꯁꯣꯝ ꯅꯛꯄꯅꯤ
ꯍꯣꯏ ꯅꯪꯁꯨ ꯆꯠꯃꯤꯟꯅꯑꯣ ꯌꯥꯗ꯭ꯔꯣ ꯃꯣꯏꯒ
ꯑꯦ ꯇꯜꯂꯤꯗ ꯃꯣꯏ ꯃꯣꯏ ꯌꯥꯝ ꯍꯩꯇꯦꯕꯀꯣ ꯍꯩꯇꯕꯗꯨꯗ ꯑꯩ ꯇꯜꯂꯕ ꯑꯩ ꯁꯥꯎꯅꯤꯡꯈ꯭ꯔꯦꯕꯀꯣ ꯃꯣꯏꯗ
ꯑꯧ
ꯎꯝ ꯑꯁ ꯅꯣꯏ ꯉꯔꯥꯡꯒꯤꯗꯨꯖꯨ ꯑꯁ ꯃꯤꯍꯨꯟ ꯊꯥꯍꯟꯗꯤ ꯁꯨꯗꯦꯀꯣ
ꯑꯁ ꯃꯊꯥ ꯌꯥꯝ ꯁꯥꯔꯒ ꯌꯦꯡꯕꯅꯤꯗ ꯑꯩꯁꯨ
ꯑꯁ ꯑꯗꯨ ꯏ ꯏꯁꯣꯔꯅ ꯑꯗꯨꯝ ꯆꯥꯜꯂꯦ ꯍꯥꯏꯗꯤ
ꯍꯣꯏ ꯏꯁꯣꯔꯅ ꯑꯃꯗꯨꯝ ꯈꯔ ꯅꯨꯡꯁꯤꯕ ꯃꯥꯜꯂꯦ ꯑꯗꯨꯅ
ꯎꯝ ꯃꯥꯅꯦ
ꯅꯣꯏꯗꯤ ꯁꯞꯄꯣꯔꯠ ꯇꯧꯔꯝꯅꯤꯅꯦ ꯑꯗꯨ
ꯑ ꯇꯧꯗꯦ ꯑꯗꯨ ꯑꯩꯗꯤ ꯑꯗꯨꯒꯨꯝꯕ ꯀꯩꯝ ꯂꯩꯇꯦꯗ ꯑꯩꯅ ꯑꯩꯅ ꯑꯩꯒꯤ ꯑꯄꯥꯝꯕꯗꯣ ꯑꯣꯏꯔꯦꯅ ꯅꯪꯒꯤ ꯑꯄꯥꯝꯕꯗꯨꯗ ꯍꯥꯏꯗꯤ ꯅꯨꯡꯉꯥꯏꯇꯕ ꯈꯣꯠꯄ ꯑꯗꯨꯕ ꯀꯩꯝ ꯂꯩꯇꯦꯗ ꯀꯩꯒꯤ ꯑꯗꯨꯒꯨꯝꯕ ꯂꯩꯅꯗꯅꯣ ꯍꯣꯏ ꯃꯤ ꯃꯌꯥꯝ ꯂꯩꯀꯣ ꯑꯃꯗ ꯑꯣꯏꯔꯣ ꯑꯃꯗ ꯑꯣꯏꯔꯣ ꯑꯗꯨꯝ ꯈꯟꯅꯕ ꯈꯣꯠꯄ ꯀꯩ ꯈꯟꯅꯅꯤꯡꯉꯥꯏ ꯀꯩꯁꯨ ꯂꯩꯇꯦ ꯑꯩꯅ ꯑꯩꯒꯤꯗꯣ ꯄꯥꯝꯖꯩ ꯍꯥꯏꯕ ꯋꯥꯅꯤ ꯑꯗꯣ ꯑꯩꯒꯤ ꯄꯥꯝꯕꯗꯣ ꯑꯩꯅ ꯄꯨꯛꯅꯤꯡ ꯊꯧꯒꯠꯄꯤꯔ ꯂꯣꯏꯔꯦ ꯑꯗꯣ ꯃꯤꯒꯤꯗ ꯑꯃꯨꯛ ꯑꯩꯅ ꯑꯩꯅ ꯄꯥꯝꯗꯕ ꯃꯤꯒꯤꯗꯨꯒꯤ ꯑꯃꯨꯛ ꯑꯩꯅ ꯑꯃꯨꯛ ꯍꯜꯂꯒ ꯃꯥ ꯑꯗꯨꯅꯤ ꯃꯥꯗꯤ ꯐꯖꯗꯦ ꯃꯥꯗꯤ ꯑꯩꯈꯣꯏꯅ ꯍꯦꯜꯂꯦꯅ ꯍꯥꯏꯕꯩ ꯃꯊꯧ ꯇꯥꯗꯦꯕ ꯅꯠꯇ꯭ꯔꯥ
ꯑꯧ ꯑꯩꯈꯣꯏꯕꯨꯁꯨ ꯃꯣꯏꯅꯁꯨ ꯈꯪꯕꯤꯔꯔꯣꯏꯕꯕꯨ ꯋꯥꯕꯅꯦ ꯑꯗꯨ ꯇꯧꯔꯒ ꯅꯠꯇ꯭ꯔꯣ
ꯃꯥꯅꯦ ꯑꯗꯨ ꯑꯩ ꯑꯩ ꯀꯩꯅꯣꯃꯥ ꯍꯥꯒꯦꯅꯦ ꯃꯣꯏꯅ ꯑꯩꯈꯣꯏꯅ ꯃꯣꯏꯒꯤꯗꯃꯛꯇ ꯈꯟꯅꯔꯦꯕ ꯈꯟꯅꯗ꯭ꯔ ꯃꯌꯥꯝ ꯑꯃ ꯑꯗꯣ ꯃꯣꯏ ꯑꯐꯥꯎꯕ ꯃꯣꯏꯗꯨꯅ ꯑꯩꯈꯣꯏꯁꯦ ꯄ꯭ꯔꯤꯊꯤꯔꯤꯕꯤꯁꯤꯗꯕꯨ ꯍꯤꯡꯉꯤ ꯍꯤꯡꯗꯦꯕꯨ ꯈꯪꯉꯝꯒꯗ꯭ꯔꯕ
ꯑꯗꯨꯅꯦ ꯑꯩꯁꯨ ꯃꯤꯒ ꯈꯠ ꯐꯎꯔꯗꯤ ꯅꯣꯏꯕꯨ ꯁꯨ ꯁꯨꯃꯥꯏꯅ ꯇꯧꯁꯨ ꯇꯧꯔꯔꯣꯏꯅ ꯍꯥꯏ ꯍꯥꯏꯕꯅꯦ
ꯑꯩꯅ ꯍꯥꯏꯗꯤ ꯃꯣꯏꯅ ꯑꯩꯈꯣꯏꯁꯤꯕꯨ ꯄ꯭ꯔꯤꯊꯤꯕꯤꯗ ꯄꯣꯛꯏ ꯄꯣꯛꯇꯦꯁꯨ ꯈꯪꯗꯕꯁꯤꯕꯨ ꯑꯗꯨꯒ ꯑꯩꯈꯣꯏꯅ ꯃꯣꯏꯒꯤꯗꯃꯛꯇ ꯈꯟꯅꯔꯒ ꯀꯩꯅꯣꯕ ꯀꯥꯟꯗ ꯍꯣꯏ ꯃꯣꯏꯅꯒ ꯑꯩꯈꯣꯏꯁꯦ ꯌꯥꯝ ꯂꯨꯅꯒ ꯇꯧꯕꯤ ꯇꯥꯔꯗꯤ ꯍꯣꯏ ꯃꯒꯤꯗꯃꯛꯇ ꯑꯩ ꯆꯣꯡꯊꯣꯛꯑ ꯈꯟꯅꯔꯒꯦꯕ
ꯑ ꯑꯩꯈꯣꯏꯁꯤ ꯂꯩꯐꯝꯁꯨ ꯂꯩꯑꯦ ꯍꯥꯏꯕꯁꯨ ꯈꯪꯂꯝꯝꯃꯔꯣꯏ ꯃꯣꯏ
ꯑꯗꯨꯅꯦ ꯍꯥꯏꯁꯦ ꯑꯩꯅ ꯃꯥꯒꯤꯗꯃꯛꯇꯗꯤ ꯈꯟꯅꯕꯤꯔꯦ ꯑꯗꯨ ꯃꯥꯅ ꯑꯩꯈꯣꯏꯁꯦ ꯂꯩ ꯂꯩꯇꯦꯁꯨ ꯈꯪꯗ꯭ꯔꯒ ꯑꯗꯨꯗꯤ
ꯑꯣ ꯑꯗꯨꯅꯤ ꯅꯪꯒꯨꯝ ꯃꯥꯒꯤ ꯀꯣꯛ ꯈꯔ ꯂꯩꯥꯏꯔꯗꯤ ꯈꯔ ꯐꯥꯗꯣꯏꯕ
ꯃꯥꯅꯤ ꯑꯩꯈꯣꯏꯗꯤ ꯁꯛ ꯑꯩꯈꯣꯏꯗꯤ ꯁꯛꯁꯨ ꯐꯖꯩ ꯒ꯭ꯌꯥꯟꯁꯨ ꯇꯥꯏ
ꯅꯦꯅꯦꯁꯨ ꯁꯛ ꯐꯖꯔꯝꯗꯧ ꯃꯥꯂꯤꯗ
ꯐꯖꯗꯦ ꯑꯩꯗꯤ ꯌꯥꯗꯔꯦ
ꯑꯦ ꯑꯗꯨ ꯅꯤꯅꯦꯒꯤ ꯑꯗꯨ ꯅꯦꯅꯦꯒꯤ ꯁꯛꯇꯣ ꯑꯝꯇ ꯌꯦꯡꯒꯦ ꯍꯣꯔꯦꯟ ꯊꯥꯔꯛꯑꯣ ꯌꯥꯕ꯭ꯔꯣ
ꯑꯣ ꯊꯥꯔꯛꯀꯦ ꯊꯥꯔꯛꯀꯦ ꯌꯦꯡꯉꯣ ꯌꯦꯡꯉꯣ
ꯐꯥꯒꯤ ꯅꯠꯇꯦꯀꯣ
ꯐꯥꯒꯤ ꯅꯠꯇꯦ ꯀꯅꯥꯅ ꯁꯤꯗ ꯐꯥꯒꯤ ꯇꯧꯗ꯭ꯔꯣꯕꯅꯦ
ꯑꯦ ꯊꯥꯔꯛꯇꯗꯤ ꯀꯩꯗꯧ ꯌꯥꯕ ꯍꯥꯏꯔꯛꯑꯣꯅꯦ ꯂꯥꯛꯑꯥ ꯐꯨ ꯌꯥꯕꯔꯣ ꯂꯥꯛꯑ ꯐꯨ ꯌꯕꯔꯣ ꯈꯠꯅꯍꯧꯔꯦꯅꯦ ꯅꯪ ꯂꯥꯛꯄ ꯌꯥꯔꯔꯣꯏꯅꯦ ꯍꯧꯖꯤꯛ
ꯂꯥꯛꯑꯣ ꯑꯩꯈꯣꯏꯒꯤ ꯃꯐꯝꯗꯁꯨ ꯀꯣꯏꯕ ꯂꯥꯛꯑꯣ
ꯂꯥꯛꯀꯦ ꯂꯥꯛꯀꯦ ꯅꯣꯏ ꯃꯐꯝꯁꯦ ꯃꯅꯤꯡꯂꯣ ꯃꯃꯥꯡꯂꯣ ꯃꯈꯥꯔꯣ ꯑꯋꯥꯡꯡꯂꯣ ꯃꯌꯥꯏꯔꯣ ꯀꯔꯝꯕꯅꯣ
ꯑꯩꯁꯨ ꯈꯪꯗꯦ
ꯑꯗꯨ ꯅꯪꯅ ꯂꯩ ꯖꯥꯒꯥꯗꯨꯗ ꯀꯩꯀꯩ ꯐꯪꯒꯦꯕ ꯈ꯭ꯋꯥꯏꯗꯒꯤ ꯑꯐꯥꯎꯕ ꯖꯒꯥꯗꯣ ꯖꯒꯥ ꯃꯃꯤꯡ ꯍꯥꯏꯔꯛꯀꯅꯣꯕ ꯍꯥꯏꯗꯤ ꯄꯣꯠꯅꯤ ꯈꯪꯗꯦ ꯀꯩꯅꯣꯝꯃꯗ ꯍꯥꯏꯔꯛꯑꯣꯕ
ꯅꯪꯅ ꯂꯩꯕꯗꯨꯗꯣ ꯌꯥꯝꯅ ꯃꯤꯅ ꯌꯥꯝ ꯈꯪꯅꯒꯟꯕ ꯄꯣꯠꯇꯣ ꯃꯇꯥꯏꯔꯥ ꯃꯈꯥꯔꯥ ꯃꯅꯤꯡꯂ ꯃꯌꯥꯏꯔꯥ ꯃꯃꯥꯡꯂꯥ ꯀꯩꯅ ꯍꯧꯒꯦ ꯅꯪ ꯅꯪꯅ ꯂꯩꯔꯤ ꯖꯒ ꯂꯝꯗꯣ ꯑꯩꯈꯣꯏꯒꯤꯅꯤ ꯑꯦꯝꯅ ꯍꯧꯋꯤꯗꯅ ꯑꯩꯈꯣꯏꯒꯤ ꯂꯩꯕꯥꯛꯇꯨꯅ
ꯄꯤꯅ ꯄꯤꯅ ꯍꯧꯏ ꯄꯤ
ꯑꯦ ꯑꯗꯨꯗꯤ ꯁꯥ ꯉꯥ ꯌꯥꯝ ꯆꯥꯗꯕ ꯀꯩꯅꯣꯗꯨꯅꯤꯅꯦ
ꯑꯧ ꯆꯥꯗꯕꯅꯦ
ꯑꯣ ꯑꯁ ꯑꯗꯨꯗꯤ ꯑꯥ ꯃꯊꯛꯇꯅꯤ ꯀꯩꯅꯣ ꯃꯊꯛꯀꯤ ꯃꯇꯥꯏꯗ ꯑꯣꯏꯅꯔꯣꯝꯗ
ꯑꯣ ꯅꯪꯒꯤ ꯋꯥ ꯑꯩ ꯑꯗꯨꯝ ꯒ꯭ꯌꯥꯟꯕꯨꯗꯤ ꯇꯥꯏ ꯂꯣꯏꯅꯃꯛꯗꯤ ꯃꯊꯛ ꯃꯈꯥ ꯀꯔꯤ ꯀꯔꯤ ꯍꯥꯏꯔꯗꯤ ꯑꯩꯁꯨ ꯉꯥꯡꯕ ꯍꯩꯗꯦꯕꯀꯣ
ꯑꯣ ꯎꯝ ꯀꯩꯁꯨ ꯀꯥꯏꯗꯦ ꯎꯝ ꯍꯧꯖꯤꯛꯅ ꯄꯤꯅ ꯍꯥꯏꯔꯛꯄꯗꯨꯗ ꯑꯩ ꯈꯪꯈ꯭ꯔꯦ ꯍꯥꯏꯗꯤ ꯃꯣꯏ ꯑꯗꯨꯗ ꯁꯥ ꯆꯥꯕ ꯌꯥꯗꯕ ꯃꯌꯥꯝꯁꯨ ꯂꯩꯕꯅꯤ
ꯑꯣ ꯑꯣ ꯑꯩꯈꯣꯏꯁꯨ ꯆꯥꯗꯦ ꯑꯩꯈꯣꯏꯒꯤ ꯍꯣꯁꯇꯦꯜꯗ ꯄꯤꯗꯦ
ꯎꯝ ꯐꯩꯅꯦ ꯅꯣꯏ ꯑꯗꯨꯗꯁꯨ ꯅꯣꯏꯒꯤ ꯅꯪ ꯔꯣꯡꯃꯩ ꯖꯇꯤꯔꯣ ꯀꯩꯅꯣ
ꯑꯧ
ꯑꯦ ꯑꯗꯨꯗ ꯑꯦ ꯀꯩꯅꯣ ꯑꯃ ꯅꯣꯏ ꯅꯃꯥꯟꯅꯕꯤꯈꯩꯁꯨ ꯑꯗꯨꯝ ꯁꯤ ꯁꯤꯖꯤꯟꯅꯕ ꯌꯥꯎꯕ꯭ꯔꯥ ꯑꯦ ꯍꯥꯏꯗꯤ ꯑꯗꯨꯝ ꯁꯤꯒꯨꯝꯕ ꯁꯨꯃꯥꯏꯅ ꯀꯣꯜ ꯇꯧꯅꯕ
ꯃꯤ ꯃꯌꯥꯝ ꯄꯥꯏꯌꯦ
ꯑꯣ ꯐꯔꯦ ꯐꯔꯦ ꯑꯗꯨꯝ ꯑꯗꯨꯗꯗꯤ
ꯨ ꯇꯧꯕꯤꯒꯦꯔꯣ ꯅꯪ ꯁꯣꯝꯅ ꯐ꯭ꯔꯤ ꯃꯇꯝꯗ
ꯑꯥ ꯌꯥꯔꯦ ꯁꯤ ꯃꯔꯝ ꯋꯥꯔꯤ ꯁꯔꯣꯏꯁꯦ
ꯑꯣ ꯑꯣ
ꯀꯩꯅꯣꯗꯤ ꯑꯩꯈꯣꯏ ꯁꯤꯗꯁꯨ ꯅꯣꯡ ꯇꯥꯕ ꯍꯧꯔꯦ ꯑꯗꯨꯝ ꯅꯣꯡ ꯇꯥꯔꯛꯑꯗꯤ ꯐꯗꯧꯅꯤꯀꯣ ꯍꯥꯏꯗꯤ ꯍꯥꯏꯗꯤ ꯂꯧ ꯎꯕ ꯌꯥꯗ꯭ꯔꯦꯕ ꯍꯥꯏꯗꯤ ꯂꯧ ꯎꯕ ꯈꯣꯠꯄ ꯃꯌꯥꯝ ꯑꯃ
ꯑꯣ ꯍꯧꯖꯤꯛ ꯍꯧꯖꯤꯛ ꯅꯣꯡ ꯆꯨꯗꯔꯕ꯭ꯔꯣ
ꯉꯁꯤꯒ ꯉꯔꯥꯡꯒ ꯑꯗꯨꯝ ꯅꯣꯡꯆꯨꯢꯌꯦ ꯁꯤꯗ
ꯑꯣ ꯅꯨꯡꯉꯥꯏꯔꯝꯅꯤꯀꯣ ꯑꯥꯎ